ꯇꯥꯕ꯭ꯔꯣ
ꯅꯨꯡꯁꯤꯕꯤ ꯅꯠꯇ꯭ꯔꯣ
ꯇꯗ꯭ꯔꯦꯅꯦ ꯍꯜꯂꯣ ꯇꯥꯔꯦ ꯇꯥꯔꯦ ꯇꯥꯔꯦ
ꯑꯣ
ꯎꯝ
ꯀꯩꯗꯧꯔꯝ ꯀꯩꯗꯧꯔꯝꯃꯤꯅꯣ꯫
ꯑꯦ ꯐꯝꯃꯒ ꯂꯩꯕꯅꯤꯅ꯫
ꯑꯣꯝ ꯐꯝꯃꯒ ꯂꯩ ꯍꯥꯏꯕ ꯀꯅꯥꯒ꯫
ꯏꯃꯥꯟꯅꯕꯤꯒ꯫
ꯃꯤꯒ
ꯎꯝ
ꯎꯝ
ꯃꯤꯒ ꯐꯝꯗ꯭ꯔꯗꯤ ꯀꯅꯥ ꯐꯝꯝꯃꯣ ꯍꯥꯏꯕꯅꯣꯅꯦ꯫
ꯑꯩꯗꯤ ꯍꯨꯏꯒ ꯐꯝꯃꯝꯒꯅꯤ ꯈꯟꯕ꯫
ꯑꯣ ꯀꯩꯁꯨ ꯀꯥꯗꯦꯗ ꯅꯪ ꯈꯟꯅꯤꯡꯕ ꯈꯜꯂꯣ ꯍꯧꯖꯤꯛ ꯆꯥꯛ ꯃꯇꯝ ꯅꯠꯇꯦ
ꯊꯣꯡꯒꯗꯕꯅꯦ ꯍꯧꯖꯤꯛ ꯄꯨꯡ ꯑꯍꯨꯝ ꯇꯥꯔꯤꯁꯤꯗꯤ ꯑꯍꯨꯝ ꯃꯈꯥꯏ꯫
ꯉꯟꯂꯤꯗ
ꯎꯝ
ꯉꯟꯂꯤ ꯀꯩꯅꯣ
ꯎ ꯉꯟꯂꯤ ꯉꯟꯂꯤ
ꯎꯝ ꯅꯣꯏ ꯊꯣꯡꯉꯕꯣꯅꯦ꯫
ꯑꯩꯈꯣꯏꯗꯤ ꯊꯣꯡꯕ ꯍꯧꯕ꯭ꯔꯥ ꯍꯧꯗꯣꯏꯕ꯭ꯔꯥ ꯈꯪꯗꯦꯗ꯫
ꯎꯝ ꯅꯣꯏ ꯃꯐꯝꯅꯅꯤꯗ ꯑꯩꯈꯣꯏ ꯑꯁꯤꯗꯗꯤ
ꯎꯝ
ꯊꯣꯡꯕ ꯃꯇꯝ ꯅꯠꯇꯦꯕꯀꯣ
ꯎꯝ
ꯑꯗꯨꯗꯒꯤ
ꯅꯪ ꯊꯧꯀꯥ ꯅꯨꯃꯤꯠꯇ ꯀꯩ ꯊꯕꯛ ꯂꯩꯕ꯭ꯔꯥ꯫
ꯎꯝ ꯅꯤꯡꯊꯨꯀꯥꯕ ꯅꯤꯡꯊꯧꯀꯥ ꯅꯨꯃꯤꯠꯇ ꯊꯕꯛ ꯂꯩꯇꯦꯗ ꯀꯩꯗꯧꯔꯒꯦ?
ꯑꯗꯨꯗꯤ ꯎꯅꯕ ꯆꯠꯁꯤꯅꯦ ꯀꯣꯏꯕ ꯆꯠꯁꯤꯅꯦ꯫
ꯇꯂꯦꯗ ꯏꯀꯥꯏꯌꯦꯗ
ꯅꯨꯃꯥꯟꯕꯤ ꯑꯃꯒ ꯂꯥꯛꯑꯣꯗꯅ꯫
ꯎꯝ ꯅꯪ ꯅꯪ ꯅꯪꯒꯤ ꯅꯪꯒꯤꯅ ꯇꯧꯗꯨꯅ ꯅꯨꯄꯤ ꯊꯤꯕꯤꯌꯣ ꯍꯥꯏ ꯃꯥꯜꯂꯦꯅꯦ꯫
ꯄꯥꯏꯗꯕꯔ
ꯑꯥꯎ ꯏꯃꯥꯟꯅꯕꯤ ꯑꯃꯗ ꯀꯣꯏꯈ꯭ꯔꯒꯦꯕ꯫
ꯥꯂꯩꯇꯦꯗ ꯅꯪ ꯅꯪ ꯄꯝ ꯍꯥꯏ ꯅꯪꯗꯣ ꯅꯪꯗꯣ ꯅꯪꯗꯣ ꯅꯌꯥꯡ ꯌꯥꯝ ꯀꯪꯕꯗꯣꯂ ꯄꯥꯝꯗꯦ ꯍꯥꯏ
ꯃꯥꯅꯔꯣ ꯃꯥꯗꯤ ꯅꯣꯏꯕꯅꯤꯍꯦ꯫
ꯎꯝ ꯅꯪ ꯅꯪꯗꯤ ꯅꯣꯏꯕ ꯄꯥꯝꯕ꯭ꯔꯣ
ꯑꯩꯗꯤ ꯅꯣꯏꯕ ꯄꯥꯝꯗꯦ ꯃꯌꯥꯡꯒꯤ ꯑꯩ ꯑꯩꯉꯣꯟꯗꯒꯤ ꯍꯦꯟꯅ ꯀꯪꯕ ꯄꯥꯝꯃꯦ ꯑꯗꯨꯗꯤ
ꯑꯗꯨꯗꯤ ꯊꯤꯕ ꯐꯪꯉꯔꯣꯏꯗ ꯑꯗꯨꯗꯤ ꯂꯝꯗꯝꯖꯤꯗ ꯊꯤꯕ ꯐꯪꯉꯔꯣꯏ
ꯂꯝꯗꯝꯁꯤꯗ ꯍꯥꯏꯒꯅꯨ ꯄ꯭ꯔꯤꯊꯤꯕꯤꯁꯤꯗ ꯍꯥꯏꯌꯨ
ꯎꯝ ꯀꯩꯁꯨ ꯀꯥꯏꯗꯦ ꯍꯥꯏꯅꯤꯡꯕ ꯍꯥꯏꯕ ꯌꯥꯏ ꯀꯩꯅꯣ
ꯑ ꯍꯥꯏꯅꯤꯡꯕ ꯍꯥꯏꯌꯣ ꯅ ꯅꯋꯥ ꯂꯧꯗꯦ ꯍꯥꯏꯒꯅꯨ
ꯅꯋꯥ ꯂꯧꯗꯦ ꯍꯥꯏꯔꯣꯏ ꯍꯥꯏꯔꯣꯏ ꯍꯥꯏꯔꯣꯏ
ꯍꯥꯏꯈ꯭ꯔꯦ ꯍꯥꯏꯈ꯭ꯔꯦ ꯌꯥꯝ ꯂꯥꯟꯈ꯭ꯔꯦ
ꯍꯣꯏ
ꯑꯩ ꯃꯤꯅ ꯁꯣꯏꯒ꯭ꯔꯗꯤ ꯉꯥꯛꯄꯤꯅꯤꯀꯣ ꯎꯝ
ꯎꯝ ꯂꯣꯏꯅ ꯉꯥꯛꯄꯤꯒꯅꯤꯗ
ꯎꯝ ꯉꯥꯛꯄꯤꯌꯨ ꯉꯥꯛꯄꯤꯌꯨ ꯑꯩꯈꯣꯏꯗꯤ ꯏꯆꯝ ꯆꯝꯅ ꯍꯤꯡꯖꯕꯅꯤꯅ ꯍꯌꯦꯡ ꯑ ꯂꯥꯏꯁꯪ ꯀꯥꯕꯗꯣ
ꯍꯌꯦꯡ ꯏꯊꯟꯇꯅꯤꯗꯥ ꯑꯩꯗꯤ ꯆꯠꯇꯦꯗ
ꯀꯩꯒꯤ
ꯏꯊꯟꯇꯥ ꯆꯠꯄ ꯇꯟꯕ ꯎꯝ ꯅꯣꯏꯒꯤꯖꯨ
ꯑꯣ ꯑꯩꯈꯣꯏꯗꯤ ꯑꯗꯨꯝ ꯑꯩꯗꯤ ꯆꯠꯇ꯭ꯔꯦꯁ ꯍꯌꯦꯡ ꯆꯠ ꯈꯪꯗꯦ
ꯑꯁ ꯇꯟꯒꯅꯨꯅꯦ ꯂꯥꯏ ꯈꯨꯔꯨꯝꯕ ꯇꯟꯒꯅꯨꯅꯦ
ꯑꯁ ꯅꯨꯡꯇꯤꯒꯤ ꯈꯨꯔꯨꯝꯃꯤ ꯂꯥꯏꯕꯨꯗꯤ
ꯀꯩꯗꯧꯔꯕ ꯑꯗꯨꯗꯤ
ꯂꯩꯁꯪ ꯆꯠꯄ ꯈꯛꯇꯅ ꯈ꯭ꯔꯤꯁꯇꯦꯟ ꯍꯥꯏꯕ ꯌꯥꯗꯦ
ꯑꯗꯨ ꯑꯣꯏꯔꯁꯨ ꯆꯠꯄ ꯉꯝꯕꯁꯤꯡꯒꯤ ꯆꯠꯀꯗꯕꯅꯤꯅꯦ
ꯎꯝ ꯆꯠꯇꯤ ꯆꯠꯀꯗꯕꯅꯦꯕ
ꯎꯝ
ꯎꯝ ꯍꯞꯇꯥ ꯑꯃꯗ ꯁꯟꯗꯦ ꯑꯃꯈꯛꯇꯅꯦꯕ ꯑꯗꯨ ꯈꯪꯗꯦ ꯅꯪꯗꯤ ꯍꯌꯦꯡꯋꯥꯏ ꯇꯧꯅꯤ ꯍꯥꯏꯕ꯭ꯔꯣ ꯄꯥꯁꯇꯔ ꯇꯧꯅꯤ ꯍꯥꯏꯕ꯭ꯔꯣ
ꯑꯩꯔꯣ ꯑꯩ ꯑꯩꯗꯤ ꯇꯧꯅꯤꯡꯕ ꯇꯧꯒꯅꯤ
ꯎꯝ ꯊꯅꯥ ꯑꯣꯜꯂꯨꯅꯦ ꯊꯅꯥ ꯇꯧꯔꯨꯅꯦ
ꯎꯝ ꯊꯕꯛ ꯂꯩ ꯂꯩꯕ ꯊꯕꯛ ꯑꯗꯨꯝ ꯇꯧꯔꯗꯕꯅꯦ ꯑꯩꯗꯤ ꯅꯪꯗꯤ ꯀꯩ ꯇꯧꯔꯤꯅꯣ ꯁꯤꯚꯥꯏꯔꯣ
ꯑꯁ ꯇꯧꯔꯣꯏꯗ
ꯀꯤꯕ꯭ꯔꯣ ꯅꯣꯡꯃꯩ ꯄꯥꯏꯕ ꯀꯤꯕ꯭ꯔꯣ
ꯀꯤꯗꯦ ꯅꯣꯡꯃꯩ ꯄꯥꯏꯅꯤꯡꯗꯦ ꯑꯩ
ꯑꯣ ꯀꯔꯤ ꯄꯥꯏꯅꯤꯡꯕ꯭ꯔꯥ
ꯑꯩꯔꯣ ꯆꯩ ꯄꯥꯏꯅꯤꯡꯉꯤ
ꯑꯗꯨꯗꯤ ꯑꯗꯨꯗꯤ ꯄꯨꯂꯤꯁ ꯑꯣꯏꯔꯣ ꯑꯣꯇꯣ ꯑꯣꯇꯣ ꯐꯨꯕꯗꯣ ꯄꯨꯂꯤꯁ
ꯑꯣ ꯑꯗꯨꯁꯨ ꯌꯥꯏ
ꯅꯪꯉꯣꯟꯗ ꯄꯛꯀꯅꯤ ꯑꯗꯨꯗꯣ
ꯉꯁꯤ ꯕꯣꯜ ꯂꯩꯕ꯭ꯔꯣ
ꯂꯩꯔꯝꯃꯤ ꯍꯣꯔꯦꯟ ꯉꯁꯤ ꯐꯖꯕ ꯐꯖꯕ ꯉꯁꯤ ꯐꯖꯕ ꯂꯩꯔꯝꯒꯅꯤ ꯍꯣꯏ
ꯀꯅꯥ ꯀꯥꯅꯥꯒ
ꯀꯅꯥ ꯀꯅꯥꯥꯔꯥ ꯎꯝ ꯑꯩꯁꯨ ꯈꯪꯗꯦꯀꯣ ꯃꯣꯏꯒꯤ ꯃꯃꯤꯡꯗꯣ ꯍꯥꯏꯕ ꯍꯥꯏꯇ꯭ꯔꯦ
ꯁꯨꯈ ꯍꯥꯏꯗꯗ꯭ꯔꯦ
ꯍꯣꯏ ꯌꯦꯡꯗꯣꯏꯔꯣ
ꯑꯥ ꯍꯌꯦꯡꯔꯣ ꯍꯥꯏꯕꯗꯣ ꯍꯌꯦꯡ ꯄꯨꯡ ꯇꯔꯨꯛ ꯇꯔꯦꯠ ꯇꯔꯥ ꯑꯥꯔꯖꯦꯟꯇꯤꯅꯥꯒ ꯂꯩ ꯍꯥꯏꯅꯦ
ꯎꯝ ꯑꯗꯨꯗꯤ ꯑꯗꯨꯗꯤ ꯌꯦꯡꯉꯅꯤ
ꯎꯝ
ꯑꯩ ꯉꯔꯥꯡ ꯍꯨꯔꯤꯅꯦ ꯄꯨꯡ ꯕꯥꯔꯣ ꯃꯈꯥꯏꯗ
ꯑꯥꯎ ꯅ ꯅꯗꯤ ꯅꯨꯡꯇꯤꯒꯤ ꯌꯦꯡꯉꯅꯤꯅ
ꯎꯝ ꯑꯩꯗꯤ ꯅꯨꯡꯇꯤꯒꯤ ꯌꯦꯡ ꯉꯦ ꯑꯗꯨꯒ ꯄꯨꯡ
ꯅꯁꯥ ꯁꯣꯛꯀꯅꯤꯅꯦ ꯄꯪꯌꯦꯡ ꯌꯦꯡꯒꯅꯨꯅꯦ
ꯀꯩꯁꯨ ꯇꯧꯔꯤꯗ ꯍꯌꯦꯡꯉꯥꯏ ꯑꯃꯨꯛꯀ ꯁꯦꯝꯕꯗ ꯂꯣꯏꯔꯦ ꯀꯩꯅꯣ
ꯑꯧ ꯅꯪꯗꯤ ꯌꯥꯍꯧ ꯊꯦꯡꯅꯤꯅ ꯑꯗꯨꯝ ꯇꯧꯔ ꯀꯩꯁꯨ ꯀꯥꯏꯗ꯭ꯔꯦ
ꯀꯩꯁꯨ ꯀꯥꯏꯗꯦ ꯍꯣꯏ
ꯎꯝ
ꯀꯅꯥ ꯀꯥꯅꯥ ꯂꯩꯕ꯭ꯔꯣ
ꯑ ꯌꯥꯝ ꯅꯩꯗ
ꯌꯥꯝ ꯅꯩꯌꯦ
ꯌꯥꯝ ꯂꯩ ꯃꯤ ꯃꯔꯨ ꯃꯤ ꯃꯔꯨꯅꯦ ꯃꯉꯥ ꯇꯥꯔꯨꯛ ꯂꯩꯌꯦ ꯅꯣꯛ ꯀꯅꯨ ꯀꯔꯤꯔꯥ
ꯑ ꯍꯣꯏ ꯁꯣꯏ
ꯑꯦ ꯑꯩꯗꯤ ꯏꯀꯥꯏꯕ ꯍꯧꯔꯦꯗ
ꯏꯀꯥꯏꯒꯅꯨꯗꯥ ꯀꯔꯤꯒꯤ ꯏꯀꯥꯏꯕ꯭ꯔꯥ
ꯃꯤ ꯑꯃꯒ ꯇꯨꯃꯤꯟꯅ ꯇꯥꯔꯒ ꯂꯩꯕꯀꯣ
ꯑꯣ ꯀꯅꯥꯔ
ꯈꯪꯗꯦ ꯃꯃꯤꯡ ꯍꯥꯏꯗꯣꯛꯄ ꯌꯥꯗꯦ
ꯑꯣ
ꯎꯝ ꯎꯝ
ꯅꯣꯀꯥꯅꯣ ꯍꯥꯏꯕꯅꯦ
ꯅꯣꯛ ꯅꯣꯛ ꯑꯩ ꯅꯣꯛꯇ꯭ꯔꯤꯁꯤꯗꯤ
ꯑꯣ ꯅꯣꯛꯑꯒ ꯂꯩꯕꯥ ꯃꯟꯕꯥꯀꯣ
ꯑꯣ
ꯀꯔꯤ ꯏꯟꯖꯥꯡ ꯆꯕ
ꯑꯩꯔꯣ
ꯑꯥꯎ
ꯆꯗꯔꯤ ꯆꯗ꯭ꯔꯤꯌꯦ
ꯑꯌꯨꯛꯀꯤ ꯍꯥꯏꯕꯅꯤꯅꯦ ꯅꯪꯕꯣ
ꯑꯌꯨꯛꯀꯤꯗꯣ
ꯎꯝ
ꯃꯃꯤꯡ ꯐꯥꯎ ꯀꯥꯎꯕꯅꯤꯅꯦ ꯑꯩ ꯍꯦꯟꯖꯥꯡ ꯃꯃꯤꯡ ꯑꯗꯨꯝ ꯀꯥꯎꯒꯂꯤꯗ
ꯑꯦꯁ ꯀꯩꯒꯤꯔꯥ ꯍꯥꯎ ꯍꯥꯎꯇꯕꯒꯤ ꯃꯥꯜꯂꯦ
ꯑꯧ ꯍꯥꯎꯇ꯭ꯔꯗꯤ ꯑꯗꯨꯝ ꯀꯥꯎꯕꯅꯦ
ꯎꯝ ꯍꯥꯎꯔꯗꯤ ꯀꯥꯎꯗꯕꯀꯣ
ꯎꯝ
ꯐꯩꯌꯦ ꯑꯗꯨꯁꯨ
ꯎꯝ ꯅꯪ ꯋꯥꯔꯤ ꯂꯤꯕ ꯌꯥꯝ ꯍꯩ ꯍꯥꯏꯗꯥꯏ ꯂꯤꯌꯣꯅꯦ
ꯑꯩꯗꯤ
ꯁꯩꯔꯦꯡ ꯃꯇꯦꯛ ꯑꯝꯐꯥꯎ ꯂꯤꯌꯨꯅꯦ
ꯀꯔꯤꯒꯤ ꯋꯥꯔꯤ ꯀꯩ ꯋꯥꯔꯤ ꯍꯥꯏꯗꯣꯏꯕ
ꯅꯪꯕꯨ ꯀꯩꯕꯨꯨ ꯀꯩ ꯑꯣꯏꯕꯒꯤ ꯃꯧꯔꯥ ꯑꯗꯨꯖꯨ ꯂꯤꯕ ꯌꯥꯏ
ꯑꯣ ꯑꯈꯣꯏꯀꯣ ꯑ ꯀꯩꯅꯣꯒꯤ ꯊꯥꯏꯅꯒꯤ ꯋꯥꯔꯤ
ꯑꯣ ꯊꯥꯏꯅꯒꯤ ꯋꯥꯔꯤꯗꯣ ꯅꯪ ꯑꯉꯥꯡ ꯑꯣꯏꯔꯤꯉꯩꯗꯒꯤ ꯋꯥꯔꯤꯁꯨ ꯌꯥꯏꯗ ꯑꯗꯨꯝ ꯏꯌꯥꯏ ꯌꯥꯏ
ꯎꯝ ꯑꯉꯥꯡ ꯑꯣꯏꯔꯤꯀꯥꯟꯗꯗꯤ ꯀꯥꯎꯈ꯭ꯔꯦꯗ ꯂꯣꯏꯅ ꯂꯣꯏꯅ ꯀꯥꯎ
ꯅꯪ ꯑꯉꯥꯡ ꯑꯣꯏꯔꯤꯉꯩꯗ ꯂꯝ ꯂꯝ ꯌꯥꯟꯍꯦꯟ ꯂꯝ ꯌꯥꯟ ꯍꯦ
ꯍꯦꯂꯦ ꯍꯦꯂꯦ ꯍꯦꯂꯦ
ꯌꯥꯏꯗꯔꯥ ꯑꯩꯒꯤ ꯂꯩꯁꯤꯀꯣ ꯀꯟꯕ
ꯅꯪꯒꯤ ꯂꯩꯁꯦ ꯀꯜꯂꯦ ꯈꯔ ꯂꯩꯔꯒ ꯁꯥꯟꯅꯔꯣ
ꯌꯥꯝ ꯀꯜꯂꯦꯕ
ꯎꯝ ꯌꯥꯝ ꯀꯜꯂꯦ
ꯎꯝ
ꯂꯩꯔꯒ ꯁꯥꯟꯅ
ꯌꯦꯟ ꯌꯦꯟ ꯌꯦꯟꯒꯤ ꯀꯥꯂꯦꯖꯥꯔ ꯆꯥꯃꯟꯕꯒꯤꯀꯣ ꯌꯥꯗ꯭ꯔꯦꯕ
ꯀꯥꯡ ꯆꯤꯛꯑꯦꯅꯦ
ꯑꯩꯁ ꯍꯧꯖꯤꯛꯄꯨ ꯀꯥꯡ ꯂꯩꯕ꯭ꯔꯅꯦ
ꯅꯣꯡ ꯆꯨꯒꯗꯕ ꯃꯥꯜꯂꯦꯀꯣ ꯌꯥꯝ ꯃꯝꯃꯦ
ꯎꯝ ꯆꯤꯡꯗꯗꯤ ꯆꯨꯋꯦ ꯍꯥꯏꯌꯣꯏ
ꯑꯣ ꯆꯤꯡꯗꯗꯤ ꯌꯥꯝ ꯀꯟꯅ ꯀꯟꯅ ꯆꯨꯋꯦ ꯍꯥꯏꯌꯦ
ꯎꯝ ꯍꯧꯖꯤꯛ ꯕꯖꯥꯔꯗꯁꯨ ꯆꯨꯈ꯭ꯔꯅꯤ ꯍꯥꯏꯌꯦ ꯀꯣꯜ ꯇꯧꯔꯛꯑꯦꯕ
ꯑꯣ ꯀꯅꯥꯅ ꯍꯥꯏꯕ
ꯃꯊꯛꯇ ꯂꯩꯕꯅ ꯍꯥꯏꯕ
ꯑꯣ ꯃꯊꯛꯇꯒꯤ ꯀꯣꯜ ꯇꯧꯔꯛꯄꯗꯨꯔꯣ
ꯑꯧ ꯃꯥꯅ ꯀꯣꯜ ꯇꯧꯔꯛꯄ
ꯃꯤ ꯃꯊꯛꯀꯤ ꯃꯊꯛ
ꯍꯧꯖꯤꯛ ꯅꯣꯡ ꯀꯟꯅ ꯆꯨꯔꯅꯤ ꯍꯥꯏꯅꯦ
ꯑꯣ ꯅꯪꯒꯤꯗꯤ ꯐꯩꯅꯦ ꯃꯊꯛꯇꯒꯤ ꯀꯣꯜ ꯇꯧꯔꯛꯑꯗꯤ ꯑꯈꯣꯏꯗꯤ ꯇꯧꯔꯛꯇꯦꯅꯦ
ꯅꯣꯡ ꯀꯟꯅ ꯆꯨꯈ꯭ꯔꯗꯤ ꯅꯪꯗꯤ ꯂꯩꯕ ꯌꯥꯔꯣꯏꯅ ꯏꯁꯤꯡ ꯊꯨꯝꯕꯅꯤꯅ
ꯊꯨꯝ ꯅꯣꯏ ꯌꯨꯝꯗꯤ ꯊꯨꯝꯒꯗꯕ ꯑꯩꯈꯣꯏꯗꯤ ꯊꯨꯝ
ꯅꯪꯗꯤ ꯈꯔ ꯅꯦꯝꯕꯅꯤꯅ ꯎꯔꯣ ꯑꯩꯅ
ꯍꯥꯥ
ꯅꯪꯗꯤ ꯈꯔ ꯅꯦꯝꯕꯅꯤꯅ
ꯑ
ꯎꯝ
ꯍꯩꯗꯤ ꯈꯔ ꯄꯥꯝꯕꯅꯤꯅꯀꯣ
ꯕꯖꯥꯔꯗꯤ ꯏꯁꯤꯡ ꯊꯨꯝꯕꯅ ꯍꯦꯟꯅ ꯐꯔꯦꯗ ꯉꯥ ꯐꯥꯅꯤꯡꯉꯥꯏ ꯉꯥ ꯐꯅꯤꯉꯥꯏ ꯇꯔꯦꯜꯒ ꯆꯥꯎꯔꯗꯤ ꯂꯩꯌꯦ ꯇꯨꯔꯦꯜꯒ ꯆꯥꯎꯕ ꯃꯇꯝꯗ ꯏꯁꯤꯡ ꯆꯥꯎꯕ ꯃꯇꯝꯗ ꯉꯥ ꯌꯥꯝ ꯐꯥꯔꯤꯗꯨꯗꯤ
ꯑꯗꯨꯝ ꯉꯥꯂꯨꯗꯅ ꯂꯥꯛꯑ꯭ꯔ ꯍꯧ ꯉꯥ ꯐꯠꯇꯕꯅꯤ ꯉꯥꯂ
ꯅꯂꯥꯒ
ꯎꯝ ꯅꯂꯥꯗ
ꯎꯝ
ꯀꯥꯡ ꯆꯤꯛꯏꯅꯦ
ꯀꯥꯡꯗꯣ ꯍꯥꯠꯈ꯭ꯔꯣꯗꯅ ꯑꯗꯨꯗꯤ
ꯎꯝ ꯁꯦꯒꯨꯝ ꯎꯁꯣꯏ ꯆꯥꯅꯤꯡꯉꯦ
ꯆꯥꯔꯣ ꯆꯥꯔꯣ
ꯈꯔ ꯄꯤꯔꯛꯑꯣ
ꯑꯁ ꯑꯩꯈꯣꯢꯗꯤ ꯌꯥꯝ ꯂꯩ ꯍꯧꯖꯤꯛꯇꯤ ꯊꯣꯛꯇꯕ ꯃꯥꯜꯂꯤ
ꯀꯩꯌꯦ ꯃꯤ ꯆꯔꯤꯗꯨꯗꯤ ꯃꯌꯥꯝ
ꯃꯤ ꯆꯥꯔꯁꯨ ꯃꯤꯗꯨꯗꯤ
ꯅꯪꯗꯤ ꯃꯤꯅꯠ
ꯑꯧ ꯃꯤ ꯑꯣꯏꯔꯖꯨ ꯂꯩꯗꯅ
ꯎꯝ ꯃꯤ ꯑꯣꯏꯔꯁꯨ ꯃꯤ ꯅꯠꯇꯕꯗꯣ
ꯑꯧ ꯃꯤꯁꯨ ꯅꯠꯇꯕ ꯁꯥꯁꯨ ꯅꯠꯇꯕꯗꯣ
ꯎꯝ ꯆꯩꯗꯣ
ꯎꯝ ꯅꯪꯗꯤ ꯌꯣꯡꯉꯔꯣ
ꯌꯦꯃꯤꯌꯦꯃꯤ
ꯌꯦꯡꯐꯧ ꯍꯥꯢꯅꯤꯡꯗꯦ ꯅꯪꯗꯤ
ꯀꯔꯤ ꯍꯥꯢꯅꯤꯡꯕ꯭ꯔꯥ
ꯍꯪꯉꯣꯢ ꯍꯥꯢꯅꯤꯡꯉꯤ ꯍꯪꯉꯣꯢ ꯀꯑꯝ ꯃꯁꯛ ꯌꯥꯝ ꯊꯤꯕꯗꯣ ꯈꯪꯕ꯭ꯔꯥ ꯑꯃꯨꯕ ꯃꯆꯨꯒ
ꯅꯪ ꯑꯩꯕꯨ ꯃꯁꯛ ꯑꯩꯒꯤ ꯁꯛ ꯐꯖꯩꯌꯦ ꯍꯥꯢꯔꯒ ꯅꯪ ꯍꯧꯖꯤꯛ ꯃꯆꯤꯟ ꯑꯃꯨꯛꯀ ꯊꯤꯕ ꯀꯣ
ꯑꯧ ꯑꯩꯗꯤ ꯑꯩꯒꯤ ꯆꯤꯟ ꯊꯤꯗꯦꯍꯦ
ꯊꯤꯌꯦ
ꯊꯤꯗꯦ ꯅꯪ ꯎꯕ꯭ꯔꯅꯦ
ꯑꯩꯅꯔ ꯑꯩꯅꯔꯕꯥ ꯀꯔꯤꯔꯕ ꯅꯪ ꯍꯥꯢꯁꯦ
ꯑꯧ ꯀꯔꯤꯁꯨ ꯅꯠꯇꯦꯗ
ꯅꯪꯗꯤ ꯃꯐꯝ ꯃꯔꯥꯡ ꯈꯪꯗꯅ ꯑꯧ ꯍꯢꯌꯦ
ꯎꯝ ꯑꯩꯗꯤ ꯑꯗꯨꯝ ꯑꯧ ꯍꯥꯢꯒꯟꯕꯅꯦ
ꯑꯣ
ꯗꯥꯏꯂꯣꯠꯅꯤ ꯊꯪꯅꯤ ꯉꯤꯁꯤ ꯃꯣꯔꯣꯛ ꯍꯦꯟꯖꯥꯡ ꯆꯥꯁꯤꯔ
ꯏꯖꯥꯡ ꯍꯥꯎꯅꯤ ꯊꯤꯗꯣ
ꯎꯝ
ꯑꯗꯨꯒ ꯊꯤꯗꯣ ꯃꯍꯤ ꯐꯥꯏꯅꯤꯉꯥꯏ
ꯎꯝ ꯃꯣꯔꯣꯛ ꯍꯦꯟꯖꯥꯡ ꯍꯥꯕꯨ ꯂꯩꯗꯅ ꯃꯣꯔꯣꯛꯀꯤ ꯃꯅꯥ ꯑꯗꯨ
ꯎꯝ ꯎꯝ ꯑꯣ ꯃꯣꯔꯣꯛꯀꯤ ꯃꯅꯥ ꯍꯥꯏꯣꯅꯦ ꯑꯗꯨꯗꯤ ꯗꯤ ꯀꯔꯤꯒꯤꯅꯣꯗꯣꯛ ꯌꯦꯟꯖꯥꯡ ꯍꯥꯏꯕ꯭ꯔꯥ
ꯑꯁ ꯀꯩꯁꯨ ꯀꯥꯏꯗꯦꯗ ꯅꯪ ꯒ꯭ꯌꯜ ꯇꯥꯔꯗꯤ ꯂꯣꯏꯔꯦ
ꯇꯥꯗꯦ ꯇꯥꯗꯦ
ꯇꯥꯗꯤ ꯇꯥꯗꯤ
ꯀꯔꯤꯒꯤ ꯇꯥꯗꯕ꯭ꯔ ꯅꯪ
ꯅꯪ ꯍꯥꯏꯕꯗꯨ ꯌꯥꯗ꯭ꯔꯦꯕ
ꯑꯣ
ꯎꯝ
ꯂꯣꯡ ꯆꯨꯔꯀꯅꯤ ꯆꯨꯔꯕꯣ
ꯄꯨꯗꯦꯗ ꯅꯪ ꯅꯪ ꯃꯊꯛꯇꯒꯤ ꯀꯣꯜ ꯇꯧꯕꯗꯨ ꯀꯔꯤ ꯍꯥꯏꯔꯛꯄ꯭ꯔ ꯄꯨꯔꯅꯤ ꯍꯥꯏꯕ
ꯑꯁ ꯍꯧꯖꯤꯛ ꯆꯨꯈ꯭ꯔꯅꯤ ꯍꯥꯏꯕꯅꯤꯅꯦ